ꯍꯜꯂꯣ
ꯍ ꯕꯏ
ꯑꯧ ꯇꯥꯔꯕ ꯑꯣ ꯃ ꯃꯊꯟꯗ ꯀꯅꯦꯛ ꯇꯧ ꯂꯩꯔꯝꯃꯤ ꯑꯥ ꯃꯣꯏꯒꯤꯗꯣ ꯊꯥꯕꯗꯗꯤ ꯑꯗꯨꯝ ꯅꯠꯇ꯭ꯔꯥ ꯑ ꯀꯔꯦꯝꯅꯕꯩ ꯅꯠꯇꯕ ꯑꯗꯨꯝ ꯂꯥꯏꯅ ꯐꯥꯎꯕ ꯌꯥꯏꯑꯕ
ꯍꯣꯏ ꯌꯥꯏ ꯍꯥꯏꯕ ꯑꯗꯨꯗꯨꯒꯤ ꯑꯗꯨꯃꯥꯏꯅ ꯇꯧꯔꯦ ꯑꯗꯨꯗꯨꯒ ꯃꯥꯗꯣ ꯑꯗꯨꯃꯥꯏꯅ ꯇꯧꯔꯨꯔꯒ ꯍꯥꯏꯗꯤ ꯁ꯭ꯋꯥꯏꯗ ꯇꯧꯕ ꯑꯣꯏꯗꯤ ꯈꯇꯪ ꯀꯩꯅꯣ ꯇꯧꯅꯔꯁꯨ ꯐꯗꯕ ꯑꯗꯨꯗꯣ ꯃꯥꯗꯨꯅ ꯑꯥꯗ ꯄꯨꯔꯥ ꯗꯥꯏꯔꯦꯛ ꯆꯠꯂꯨꯕꯗꯣ꯫ ꯑꯗꯨ ꯋꯥꯕ ꯃꯥꯜꯂꯤꯕ ꯃꯉꯣꯟꯗ ꯌꯥꯝꯅ꯫ ꯑꯗꯨꯗꯨꯒꯤ ꯋꯥ ꯑꯗꯨꯗꯤ ꯃꯥꯗꯣ ꯉꯍꯥꯛꯃꯨꯛ ꯃꯥꯒꯤ ꯒꯥꯏꯗꯠꯇꯨꯗ ꯔꯦꯖꯤꯅꯦꯁꯟ ꯃꯑꯏꯜ ꯊꯥꯖꯤꯟꯕꯗꯣ ꯑꯗꯨꯣ ꯊꯥꯒꯠꯂꯛꯑꯦꯕ ꯑꯗꯨꯗꯩꯗꯨꯗ ꯑꯩꯅ ꯐꯣꯇꯣꯛ ꯃꯥꯜꯂꯦꯅ ꯑꯩꯁꯦ ꯈꯟꯈꯤꯕ ꯑꯗꯣ ꯃꯉꯣꯟꯗꯗꯤ ꯗꯥꯏꯔꯦꯛ ꯍꯥꯏꯗꯦꯕ ꯍꯥꯏ ꯗꯤ ꯍꯦꯛ ꯅꯨꯡꯉꯥꯏꯕ ꯋꯥ ꯅꯠꯇꯕꯅꯤꯅ ꯅꯨꯡꯉꯥꯏꯔꯝꯗꯔ꯭ꯗꯤ ꯈꯜꯂꯒꯀꯣ
ꯑꯗꯨꯅꯦ ꯅꯣꯏꯒꯤ ꯕꯦꯠꯁꯇꯥ ꯑꯩꯅ ꯅꯪꯅ ꯅꯣꯡꯃ ꯂꯥꯛꯑꯝꯕꯗꯣ ꯑꯗꯨꯗ ꯑꯩꯅ ꯖꯣꯏꯟ ꯇꯧ ꯀꯥꯟꯗ ꯑꯩꯅ ꯅꯪꯒꯤ ꯃꯁꯛ ꯈꯪꯉꯒ ꯀ꯭ꯂꯥꯁꯔꯨꯝꯗ ꯑꯩꯅ ꯀꯧꯕ ꯌꯥꯗ ꯖꯤꯅ ꯀꯩꯅꯣ ꯇꯧꯗ꯭ꯔꯥ ꯑ ꯗꯤꯖꯤꯅ ꯅꯥꯪꯗꯣ ꯐꯦꯕꯔ ꯇꯧꯋꯦ ꯈꯪꯉꯦꯕꯀꯣ ꯑꯅ ꯍꯥꯏꯕꯗ ꯅꯪ ꯅꯪꯒꯤ ꯃꯇꯥꯡꯗ ꯋꯥꯔꯤ ꯐꯕ ꯌꯥꯝꯅ ꯍꯥꯏꯗꯤ ꯄꯣꯖꯤꯇꯤꯞ ꯄꯣꯏꯟ ꯌꯥꯝ ꯁꯥꯏꯑꯕꯣ ꯑꯩꯅ ꯁꯥꯔꯚꯤꯁꯀꯤꯗꯣ ꯀꯅꯥꯅꯣ ꯍꯪꯕ ꯃꯃꯥꯡ ꯕꯦꯁꯀꯤ ꯅꯦ ꯅꯪ ꯈꯪꯕꯥ ꯍꯪꯉꯛꯑ ꯑꯩꯉꯣꯟꯗ ꯑꯩꯅ ꯍꯥꯏꯕꯗꯣ ꯑꯩꯅ ꯉꯁꯥꯏ ꯑꯦ ꯌꯥꯝ ꯍꯥꯔꯗ ꯋꯥꯔꯀꯤꯡ ꯑꯣꯏꯕꯅꯦ ꯍꯥꯏꯖꯤꯜꯂꯝꯕꯅꯦ ꯑꯗꯨ ꯃꯥꯅ ꯍꯥꯏꯔꯛꯑꯦꯕ ꯌꯥꯝ ꯐꯅ ꯄꯣꯏꯟ ꯑꯇꯩ ꯑꯇꯩ ꯀꯩ ꯀꯩꯅꯣ ꯅꯪꯒꯤ ꯐꯕ ꯁꯨꯝ ꯂꯩꯗꯅ ꯃꯌꯥꯝꯗ ꯍꯥꯔꯠ ꯋꯥꯥꯛꯀꯤꯡ ꯑꯦꯛꯁꯇ꯭ꯔꯥ ꯍꯥꯏꯅ ꯑꯣꯏꯕ ꯑꯗꯣ ꯅꯪꯗꯣ ꯃꯥꯅ ꯒꯣꯜ ꯃꯦꯗꯜ ꯂꯧꯒꯅꯤꯅ ꯂꯩꯕꯖꯥꯠꯅꯦꯕ ꯃꯌꯥꯝꯅꯁꯨ ꯑꯦꯛꯁꯄꯦꯛ ꯇꯧꯕꯖꯥꯠꯅꯦꯕ꯫ ꯑꯗꯨꯒ ꯃꯤ ꯑꯇꯣꯞꯄꯅꯦ ꯀꯩꯁꯨ ꯀꯩꯝ ꯈꯟꯒꯅꯨ ꯀꯩꯝ ꯈꯟꯒꯅꯨ ꯑꯗꯨ ꯃꯌꯥꯝꯅ ꯑꯇꯣꯞꯄ ꯑꯃ ꯀꯩꯅꯣꯅ ꯇꯧꯋꯦꯅ ꯍꯥꯏꯕꯁꯦ ꯑꯩꯅ ꯑꯗꯨ ꯇꯥꯕꯗꯨꯗ ꯑꯇꯣꯞꯄ ꯑꯃꯅ ꯀꯩꯅꯣ ꯇꯧꯔꯈ꯭ꯔꯦꯅ ꯍꯥꯏꯕ ꯁꯥꯔꯗ ꯌꯥꯝ ꯅꯨꯡꯉꯥꯏꯇꯦ ꯑꯩꯗꯣ ꯃꯥꯗꯣ ꯑꯦꯛꯁꯄꯦꯛ ꯌꯥꯝ ꯇꯧꯕꯅꯦ ꯑꯗꯨ ꯑꯣꯏꯔꯁꯨ ꯒꯣꯜ ꯃꯦꯗꯜ ꯂꯧꯗꯦ ꯍꯥꯏꯇꯥꯥꯔꯒꯁꯨ ꯁꯤ ꯏꯁꯁ ꯕꯦꯔꯤ ꯕ꯭ꯔꯤꯂꯤꯟ ꯑꯅ ꯁꯔꯅ ꯍꯥꯏꯌꯦꯕ ꯑ ꯀꯩꯅꯣ ꯒꯣꯜ ꯃꯦꯗ ꯂꯧꯔ ꯍꯦꯛꯇ ꯍꯡ ꯅꯠꯇꯦꯅ ꯑꯩꯅ ꯍꯥꯏꯁꯦ ꯃꯍꯥꯛꯀꯤ ꯋꯥꯔꯤ ꯈꯛꯇꯅꯦꯕ ꯑꯗꯨ ꯃꯥꯅ ꯍꯥꯏꯕ ꯑ ꯗ ꯑꯩꯅ ꯈꯜꯂꯦꯀꯣ ꯑꯗꯣ ꯃꯥꯅ ꯁꯨꯃꯥꯏꯅ ꯍꯥꯏꯔꯛꯄ ꯃꯥꯒꯤ ꯑꯣꯟꯂꯤ ꯄ꯭ꯔꯣꯕ꯭ꯂꯦꯝꯁꯦ ꯃꯥꯅ ꯏꯪꯂꯤꯁ ꯂꯧꯔꯨꯕꯗ ꯃꯥꯥꯛꯛ ꯌꯥꯝ ꯂꯤꯛꯅ ꯄꯤꯔꯛꯈꯤꯕꯗꯣ ꯗꯤꯄꯥꯔꯠꯃꯦꯟꯅ ꯑꯗꯨꯒꯤꯅꯦꯅ ꯁꯔꯅ ꯍꯥꯏꯔꯛꯄ ꯑꯗꯣ ꯑꯩꯅ ꯍꯥꯏꯔꯝꯕꯅꯦꯕ ꯁꯥꯔ ꯑꯩ ꯊꯥꯏꯅ ꯃꯥ ꯀꯣꯆꯤꯡ ꯄꯨꯜꯂꯛꯄ ꯀꯥꯟꯗꯁꯨ ꯌꯥꯝ ꯍꯥꯔꯗ ꯋꯥꯔꯀꯤꯡ ꯑꯣꯏꯕ ꯑꯗꯨꯒ ꯍꯣꯏ ꯕ꯭ꯂꯤꯌꯦꯟ ꯑꯣꯏꯕꯅꯤꯅ ꯁꯨꯝ ꯑꯩꯅ ꯍꯥꯏ ꯀꯣꯁꯔꯗ ꯑꯗꯨꯗ ꯑꯗꯨꯃꯥꯏꯅ ꯋꯥꯔꯤꯒ ꯁꯥꯏꯕ ꯅꯪ ꯑꯗ ꯑꯩꯅ ꯀꯅꯥꯅ ꯑꯩꯗꯤ ꯃꯤꯅ ꯁꯨꯃꯥꯏꯅ ꯍꯥꯏꯔꯛꯄ ꯑꯩꯅ ꯁꯨꯝ ꯁꯨꯃꯥꯏ ꯍꯪꯕꯀꯣ ꯑꯩꯈꯣꯏꯒꯤ ꯃꯃꯥꯡꯒꯤ ꯆꯦꯇ꯭ꯔ ꯑꯁꯤꯤ ꯂꯩꯔ ꯁꯤꯇ꯭ꯔꯁꯇꯤ ꯑꯩꯈꯣꯏꯒꯤ ꯃꯃꯥꯡꯒꯤ ꯆꯇ꯭ꯔ ꯁꯤ ꯌꯥꯏꯁꯦ ꯑꯉꯥꯡ ꯑꯣꯏꯔꯁꯨ ꯑꯩꯈꯣꯏꯅ ꯀꯧꯗ ꯌꯥꯗ꯭ꯔꯦꯅ ꯀ ꯁꯦꯅꯤꯌꯔ ꯑꯣꯏꯅꯤꯅ ꯗꯦꯟ ꯑꯩꯅ ꯁꯨꯃꯥꯏꯅ ꯍꯥꯏꯕ ꯎ ꯃꯃꯥꯡꯒꯤ ꯆꯤꯇ꯭ꯔꯁꯤꯗꯤ ꯅꯣꯏ ꯃꯃꯥꯡꯒꯤ ꯕꯦꯠꯁꯀꯤꯁꯦ ꯒꯣꯜ ꯃꯦꯗꯜ ꯀꯅꯥꯅ ꯂꯧꯒꯦꯅ ꯍꯪꯉꯦꯕ ꯀꯣ ꯑꯩꯅ ꯑꯗꯩ ꯑꯣ ꯀꯩꯅꯣ ꯗꯨꯒꯥꯏꯅ ꯂꯧꯕꯅꯦ ꯍꯥꯏꯅ ꯍꯥꯏ ꯍꯥꯏꯔꯛꯄ ꯀꯣ ꯑꯗꯨꯗꯩꯗ ꯇ꯭ꯔꯥꯏꯕꯦꯜ ꯅꯨꯄꯤꯅꯦꯅ ꯃꯌꯥꯝꯅꯗꯤ ꯍꯥꯏꯅꯕ ꯀꯩꯅꯗ ꯑ ꯀꯩꯅꯣ ꯀꯅꯥꯅꯣꯅ ꯍꯪꯕꯗ ꯀꯅꯥꯝꯇ ꯃꯃꯤꯡ ꯈꯪꯗ꯭ꯔꯕ ꯑꯩꯈꯣꯏ ꯕꯦꯠꯁꯀꯤꯗꯤ ꯈꯪꯗ꯭ꯦꯕ ꯀꯅꯥꯝꯇꯅ ꯑꯗꯗ ꯑꯩꯅ ꯆ ꯇ꯭ꯔꯁꯇꯤꯗ ꯍꯪꯕ ꯑꯗꯨꯗ ꯃꯥꯅ ꯑꯗꯨꯃꯥꯏꯅ ꯂꯨꯒꯥꯏ ꯀꯧꯕꯅꯤ ꯈꯣꯠꯄꯅꯦꯅ ꯍꯥꯏꯔꯛꯄ ꯑꯗꯦꯗ ꯎꯝ ꯑꯩꯅ ꯅꯪꯉꯣꯟꯗ ꯄꯁꯤ ꯀꯌꯥ ꯆꯠꯀꯦꯅ ꯍꯪꯉꯛꯄꯗꯣ ꯑꯗꯨꯏ ꯃꯇꯨꯡꯗꯅꯤꯀꯣ ꯍꯥꯏꯁꯦ ꯑꯗꯨꯏ ꯃꯇꯨꯡꯗꯅꯦꯕ ꯑ ꯃꯤꯗꯣ ꯍꯪꯅꯔ ꯃꯃꯤꯡꯗ ꯀꯅꯥꯝ ꯈꯪꯅꯗꯕ ꯇꯥꯏꯃꯤꯡꯗ ꯀꯩꯅꯣ ꯑꯣꯏꯕꯅꯦ ꯀꯥꯎꯔꯦꯀꯣ ꯑꯃꯥꯏ ꯇꯔꯃꯥꯏ ꯍꯥꯏꯔꯛꯑꯦꯕꯀꯣ ꯑꯗꯩꯗ ꯃꯥꯁꯦ ꯁꯥꯔ ꯑꯇꯩ ꯉꯥꯛꯇꯒꯤꯁꯨ ꯋꯥꯟꯗꯦ ꯅꯪꯁꯨ ꯑꯗꯨꯝ ꯈꯪꯗꯦ ꯈꯪꯒꯅꯤ ꯑꯩꯈꯣꯏꯒꯤ ꯑꯣꯖꯥ ꯀꯩꯅꯣꯁꯦ ꯀꯩꯅꯣꯁꯦ ꯃꯃꯤꯡ ꯄꯟꯕꯅꯤ
ꯍꯦ ꯇꯔ
ꯑꯩꯈꯣꯏꯒꯤ ꯇ꯭ꯔꯤ ꯌꯦꯛꯄꯗꯣ ꯑꯗꯨꯗꯣ ꯈꯔ ꯚꯌꯥꯁ ꯁꯤ ꯑꯣꯏꯗꯅ ꯑꯥ ꯑꯗꯨꯗ ꯑꯗ ꯑꯩꯅ ꯈꯜꯂꯦꯕꯀꯣ ꯀꯣꯅ ꯔꯤꯌꯦꯂꯥꯏꯁ ꯇꯧꯔꯛ ꯄꯅꯤꯀꯣ ꯃꯗꯩꯗ ꯕꯥꯏꯁ ꯑꯣꯏꯕꯁꯦ ꯑ ꯄꯦꯄꯔ ꯅꯪ ꯀꯩꯅꯣ ꯂꯧꯔꯛꯄ꯭ꯔꯕ ꯑꯅꯤꯃꯛ
ꯑ ꯂꯧ ꯗꯤ ꯃꯥ ꯑꯗꯨ ꯂꯧꯋꯦꯕꯀꯣ ꯑꯗꯨꯗꯨꯒ ꯀꯩꯅꯣꯒ ꯆꯠꯂꯤꯗꯅ ꯑꯃ ꯐꯣꯅꯦꯇꯤꯛꯁꯀ ꯆꯠꯂꯤꯗꯅ
ꯑꯥ
ꯑꯗꯨꯗꯣ ꯂꯧꯗꯦ ꯍꯧꯖꯤꯛꯀꯤ ꯃꯥꯒꯤꯗꯣ ꯂꯧꯔꯛꯑꯦꯕ
ꯑꯗ ꯂꯨꯒꯥꯏꯁꯦ ꯀꯩꯅꯣ ꯂꯧꯔ꯭ꯕ ꯄꯦꯄꯔ ꯑꯦꯠꯚꯥꯟꯁ ꯑꯅꯤꯃꯛ ꯂꯧꯕ꯭ꯔꯥ
ꯅ ꯑꯅꯤꯃꯛ ꯂꯧꯗꯦ ꯑꯩꯅ ꯂꯧꯏ ꯁꯨꯃꯥꯏꯅ ꯂꯧꯋꯦꯕ ꯃꯥꯁꯦ ꯑꯅꯤꯃꯛ ꯂꯧꯗꯦ
ꯑꯣ ꯁꯥꯔ ꯀꯩꯅꯣꯅ ꯁꯥꯔꯅꯖꯨ ꯊꯥꯏꯅ ꯃꯃꯥꯡꯗ ꯕꯦꯁꯇ ꯃꯤ ꯑꯃ ꯅꯨꯄꯤ ꯑꯃ ꯑꯦꯗꯚꯥꯟꯁ ꯄꯦꯄꯔ ꯑꯅꯤ ꯂꯧꯈ꯭ꯔꯦ ꯑꯅꯤꯃꯛ ꯐꯖꯅ ꯄꯥꯁ ꯇꯧꯒꯤꯅ ꯍꯥꯏꯕꯗ ꯑꯩꯁꯦ ꯎꯆꯤꯟꯅꯥꯆꯤꯟꯅ ꯑꯩꯗꯣ ꯁꯨꯝ ꯒꯠ ꯍꯥꯏꯒꯗ꯭ꯔ ꯏꯟꯁꯇꯤꯡ ꯍꯥꯏꯒꯗ꯭ꯔꯥ ꯑꯩꯗꯣ ꯑꯦꯗꯚꯥꯟꯁ ꯄꯦꯄꯔ ꯑꯅꯤ ꯂꯧꯋꯦꯕ ꯑꯗꯩꯗ ꯑ ꯐꯅꯣꯂꯣꯖꯤ ꯑꯩꯒꯤ ꯁꯦꯀꯦꯟ ꯁꯃꯤꯁꯇꯔꯗ ꯑꯩ ꯑꯦꯛꯖꯥꯝ ꯐꯣꯅꯤꯝ ꯑꯥꯏꯗꯦꯟꯇꯤꯐꯥꯏ ꯇꯧꯕꯗꯣ ꯐꯖꯅ ꯄꯥꯕ ꯆꯠꯇꯕꯤꯗ ꯑꯩꯗꯤ ꯀꯣꯏꯁꯟꯗꯣ ꯁꯣꯏꯔꯦꯅ ꯒ꯭ꯔꯦꯁ ꯃꯥꯛ ꯍꯥꯄꯛꯇꯣꯏꯅꯦ ꯂꯩꯔ ꯂꯥꯁ ꯑꯋꯥꯔꯗ ꯀꯩꯅꯣ ꯇꯧꯔꯒ ꯂꯩꯔꯝꯕꯗ ꯏꯃꯥꯟꯅꯕꯤꯗꯒꯤ ꯑꯩꯅ ꯃꯥꯛ ꯑꯅꯤꯃꯨꯛꯀꯤꯗꯤ ꯁꯤꯟꯈꯤꯀꯣ꯫
ꯑꯥ ꯑꯥ ꯑꯥ
ꯃꯉꯥꯏꯔꯦ ꯑꯩꯅ ꯁꯤꯟꯈꯤꯕꯁꯦ꯫ ꯎꯝ ꯑꯗꯨꯃꯥꯏꯅ ꯇꯧꯋꯦ ꯑꯗꯣ ꯁꯤꯟ ꯇꯥꯔꯒꯁꯨ ꯑꯗꯨꯗꯣ ꯃꯥꯛꯛꯁꯦ ꯍꯦꯛꯇꯅꯦ ꯅꯪꯕꯨꯅꯦ ꯍꯦꯛꯇ ꯖꯨꯒꯣꯠ ꯆꯥꯗꯈꯩ ꯐꯪꯕꯗꯒꯤ ꯑꯩꯅ ꯀꯩꯅꯣꯗ ꯑꯦꯗꯚꯥꯟꯁ ꯄꯦꯄꯔꯁꯦ ꯁꯥꯔ ꯂꯂꯤꯠ ꯀꯤꯗꯤ ꯑꯩꯅ ꯂꯧꯅꯤꯅ ꯍꯥꯟꯅ ꯍꯥꯏꯗꯣꯛꯈ꯭ꯔꯕꯀꯣ꯫ ꯑꯗꯣ ꯍꯥꯏꯗꯤ ꯁꯦꯀꯦꯟ ꯁꯦꯃꯤꯁꯇꯔꯗꯋꯥꯏꯗ ꯑꯗꯨꯝ ꯂꯧꯒꯦꯅ ꯁꯔꯗ ꯍꯥꯏꯈ꯭ꯔꯦꯕ ꯍꯥꯟꯅ ꯑꯗꯣ ꯑꯩꯁꯦ ꯀꯣꯟꯅꯦ ꯂꯧꯅꯤꯡꯉꯛꯇ꯭ꯔꯕ ꯃꯥꯏ ꯄꯦꯄꯔꯖꯦꯒ ꯂꯧꯅꯤꯡꯉꯛꯇ꯭ꯔ ꯑꯗꯨ ꯍꯥꯏꯈ꯭ꯔꯝꯅꯤꯅ ꯑꯣꯖꯥꯗ ꯃꯤꯎꯁꯤꯠꯇꯕ ꯃꯥꯟꯗꯅ ꯂꯧꯒꯦ ꯍꯥꯏꯔ ꯂꯧꯗꯦ ꯁꯥꯟꯅꯄꯣꯠꯀꯤ ꯇꯥꯏꯞꯇ꯫ ꯑꯗꯩꯗꯤ ꯑꯩꯅ ꯐꯖꯗꯕꯩ ꯃꯃꯤꯡ꯫ ꯂꯧꯔꯦꯕꯀꯣ ꯑꯗꯨꯒ ꯐꯟ ꯖꯤꯒ ꯂꯧꯕ ꯑꯗ ꯏꯐꯔꯠꯇꯣ ꯐꯪꯍꯧꯖꯤꯗ꯫ ꯄꯤꯔꯝꯅꯤꯅ ꯐꯣꯅꯣꯂꯣꯖꯤꯅ ꯃꯥꯔꯛꯀꯗꯣ ꯃꯁꯥꯅ ꯐꯖꯔꯦꯕꯀꯣ꯫ ꯑꯇꯩꯒꯩꯗꯤ ꯀꯩꯌꯥ꯫ ꯌꯧꯗ꯭ꯔꯦꯕ꯫ ꯑꯗ‌ꯩꯗꯥ ꯃꯃꯥꯡꯒꯤ ꯁꯦꯀꯦꯟ ꯁꯦꯃꯤꯁꯇꯔꯗ ꯐꯣꯅꯦꯇꯤꯛꯁꯁꯦ ꯐꯣꯅꯣꯂꯣꯖꯤꯁꯦ ꯁꯤꯛꯁꯇꯤꯒ ꯐꯣꫪꯔ ꯀꯩꯅꯣꯈꯛ ꯐꯪꯉꯦ ꯍꯥꯏꯅꯤꯡꯉꯥꯏ ꯂꯩꯇꯒꯩ ꯗꯥꯎꯟ ꯆꯠꯂꯕꯅꯤꯀꯣ ꯄ꯭ꯔꯦꯛꯇꯤꯀꯦꯜꯒꯤ ꯄꯥ꯭ꯔꯠ ꯄꯥ꯭ꯔꯠꯇꯨꯈꯩꯗꯤ ꯑꯩ ꯗꯤꯁ ꯕꯣꯏꯁꯦ ꯁꯦꯛꯁꯟ ꯑꯝꯗ ꯏꯕꯩ ꯀꯥꯎꯗꯅ ꯔꯤꯚꯤꯖꯟꯗ ꯇꯧꯗ꯭ꯔꯕ꯫ ꯔꯤꯚꯤꯖꯟꯕꯨ ꯅꯠꯇꯦ ꯄꯥꯎꯗ꯭ꯔꯕꯅꯤ ꯀꯣ ꯍꯥꯏꯐꯦꯠꯇꯪ ꯌꯦꯡꯕꯨ ꯌꯦꯡꯗ꯭ꯔꯕ꯫
ꯑꯥ꯫
ꯑꯗꯩꯗꯤ ꯂꯣꯏ ꯀ꯭ꯂ꯭ꯔꯥꯁ ꯊꯣꯛꯈꯤꯕꯗꯒꯤ ꯑꯩꯅꯗꯤ ꯂꯥꯁ ꯁꯦꯃꯤꯁꯇꯔꯗ ꯁꯔ ꯑꯩꯅ ꯍꯥꯏꯖꯜꯂꯨ ꯂꯧꯗ ꯅꯨꯡꯉꯥꯏ ꯆꯦꯠꯅ ꯂꯧꯔꯦ ꯑꯗꯨꯒ ꯀꯩꯅꯣꯒꯤꯗꯤ ꯀꯩꯌꯦꯕ ꯎ ꯐꯣꯅꯣꯂꯣꯖꯤꯗꯨꯗꯤ ꯈꯔ ꯑꯗꯨꯝ ꯖꯦꯅꯦꯔꯦꯇꯤꯞꯀꯤꯗꯣ ꯍꯥꯏꯐꯦꯠ ꯄꯥꯔꯦ ꯑꯗꯨ ꯇꯧꯔꯒ ꯑꯩꯁꯦ ꯂꯧꯈ꯭ꯔꯦꯕ꯫ ꯀꯣ ꯅꯝꯐꯨꯗ ꯑꯗꯣ ꯀꯩꯅꯣ ꯇꯧꯋꯦꯕ ꯕꯥꯌꯥꯁ ꯑꯣꯏ ꯍꯥꯏꯁꯦ ꯀꯃꯥꯏꯅ ꯇꯧꯒꯦ ꯍꯥꯏꯀꯥꯟꯗ ꯑꯈꯣꯏ ꯑꯩꯁꯦ ꯃꯁꯥꯒꯤ ꯒ꯭ꯔꯥꯃꯔ ꯇꯁꯦꯡꯅ ꯑꯩꯁꯦ ꯍꯩꯇꯦꯕ꯫ ꯒ꯭ꯔꯥꯃꯔꯁꯦ ꯁꯨꯡꯍꯩ ꯍꯦꯛ ꯍꯩ꯫ ꯁꯕꯖꯦꯛ ꯚꯔꯕ ꯑꯦꯒ꯭ꯔꯤꯃꯦꯟꯕꯧ ꯅꯤꯡꯊꯤꯅ ꯈꯪꯗꯕꯅꯦꯕ ꯑꯩꯁꯦ꯫ ꯑꯈꯣꯏꯅ ꯑꯗꯨꯝ ꯑꯈꯣꯏ ꯁꯥꯏꯟꯇꯗꯤ ꯊꯥꯏꯅ ꯑꯗꯨꯝ ꯇꯧꯔꯛ ꯅꯠꯇ꯭ꯔꯅꯦ ꯑꯁꯨꯃꯥꯏꯅ ꯑꯗꯨꯝ ꯆꯠꯂ ꯒ꯭ꯔꯥꯃꯔ ꯌꯦꯡ꯫ ꯄ꯭ꯂꯨꯔꯦꯂꯤꯇꯤ ꯀꯩꯀꯥꯗꯣ ꯑꯝꯇ ꯌꯦꯡ ꯒꯔ꯭ꯥꯃꯔ ꯁꯣꯏꯕ ꯑꯝꯇ ꯌꯦꯡꯒꯦꯁꯦ꯫ ꯁꯕꯖꯦꯛ ꯚꯔꯕ ꯑꯦꯒꯔꯤꯃꯦꯟꯠ ꯌꯦꯡꯗ ꯁꯤꯗꯗꯤ ꯑꯗꯨ ꯌꯥ꯫ ꯌꯥꯔꯛꯇꯦꯗ ꯑꯗꯨꯅ꯫ ꯉꯁꯥꯏꯒꯤ ꯑꯃꯗꯨꯗꯤ ꯆꯤꯟꯗꯕꯨꯗꯤ ꯒꯔ꯭ꯃꯔꯗꯣ ꯍꯩꯇ꯭ꯔꯁꯨ ꯌꯥꯏꯅ ꯍꯥꯏ ꯇꯥꯔꯒꯁꯨ ꯁꯔꯅ ꯑꯈꯣꯏꯒꯤ ꯀꯩꯅꯣ ꯍꯥꯏ ꯇꯥꯔꯒꯁꯨ ꯑꯈꯣꯏꯒꯤ ꯀꯩ ꯍꯥꯏꯅꯤ ꯀꯟꯁꯇ꯭ꯔꯛꯁꯟꯗꯨ ꯁꯣꯏꯔꯗꯤ ꯃꯁꯥꯅ ꯀꯟꯁꯇ꯭ꯔꯛꯁꯟ ꯐꯖꯕꯗꯨꯒ ꯐꯖꯗꯕꯗꯨꯒ ꯂꯥꯛ꯫ ꯐꯖꯕ ꯄꯤꯈꯤꯗꯣꯏ ꯅꯠꯇ꯭ꯔꯥ ꯑꯗꯨꯝ ꯑꯗꯨꯗꯒꯤ ꯑꯗꯨꯃꯥꯏꯟ ꯇꯧꯔꯛꯄ ꯑꯗꯒꯤ ꯂꯥꯁ ꯁꯦꯃꯤꯁꯇꯔꯁꯤꯗ ꯃꯥꯔꯛꯁꯦ ꯐꯖꯅ ꯇꯧꯗꯗ ꯏꯁꯀ꯭ꯔꯤꯞ ꯏꯕꯒꯤ ꯃꯇꯥꯡꯗꯨꯗꯁꯨ ꯈꯤꯇꯪ ꯏꯁꯨ ꯂꯩꯅꯩ ꯀꯣ ꯑꯩꯅ ꯍꯥꯏꯁꯦ ꯍꯥꯏꯗꯤ ꯀꯩ ꯍꯥꯏꯅꯤ ꯑ ꯄꯤꯅꯥꯍꯥꯅ ꯑꯃ ꯂꯩꯕꯗꯣ ꯈꯪꯕ꯭ꯔꯥ ꯑꯃ ꯂꯩꯕꯅꯦꯕ ꯀꯩꯅꯣꯅ ꯗꯦꯅꯤꯜ ꯑꯦꯕꯔꯦꯠꯇꯣ ꯑꯗꯨ-ꯗꯨꯅ꯫ ꯂꯦꯡꯒ꯭ꯋꯦꯖꯅ ꯑꯃ ꯖꯨꯅꯤꯑꯣꯔ ꯂꯦꯡꯒ꯭ꯋꯦꯖꯅ ꯑꯃ ꯂꯩꯕꯅꯤꯗ꯫ ꯑꯩꯅ ꯍꯥꯟꯅꯗꯤ ꯌꯥꯝ ꯆꯤꯡ ꯑꯣꯏꯅ ꯈꯔ-ꯈꯔꯗꯤ ꯌꯦꯡꯉꯒꯁꯨ ꯂꯦꯡꯒ꯭ꯋꯦꯁꯀꯤ ꯗꯇꯥꯗꯨꯗꯤ ꯈꯪꯗꯦꯀꯣ꯫ ꯑꯗꯣ ꯃꯥꯒꯤ ꯑꯥꯏꯗꯤꯌꯣꯂꯣꯖꯤꯒꯨꯝꯕ ꯐꯤꯂꯣꯤꯒꯕꯗꯣ ꯈꯔ ꯈꯔ ꯌꯦꯡꯉꯦꯗꯩꯗ ꯃꯥꯁꯦ ꯃꯥꯏ ꯑꯥꯏꯗꯤꯌꯣꯂꯣꯖꯤꯁꯦ ꯁꯥꯏꯟꯇꯤꯐꯤꯛ ꯑꯦꯄ꯭ꯔꯣꯆ ꯌꯥꯎꯋꯦ ꯑꯩꯅꯗꯤ ꯑꯗꯨꯝ ꯌꯥꯏꯌꯦꯅ ꯈꯜꯂꯦꯕ ꯏꯁꯇꯤꯜ ꯀꯩꯅꯣ ꯗ꯭ꯔꯣꯕꯦꯛꯁ ꯃꯌꯥꯝ ꯂꯩꯇꯥꯥꯔꯁꯨ ꯗ꯭ꯔꯣꯕꯦꯛꯁꯇꯣ ꯌꯔꯛ ꯇꯧꯕ ꯇꯥꯕꯅꯦꯕꯀꯣ ꯑꯗꯩꯗ ꯉꯁꯥꯏꯒꯤ ꯀꯩꯗꯧꯒꯦ ꯍꯥꯏ ꯀꯥꯟꯗ ꯃꯥꯅ ꯀ꯭ꯂꯦꯝ ꯇꯧꯕ ꯀꯥꯟꯁꯤꯗ ꯑꯩꯈꯣꯏꯒꯤ ꯁꯔ ꯍꯣꯏꯗꯤ ꯅꯣꯝꯆꯣꯝꯁꯀꯤ ꯌꯥꯝ ꯐꯦꯕꯔ ꯇꯧꯋꯦꯗꯅ ꯃꯣꯏꯅ ꯅꯣꯝ ꯖꯣꯞꯁꯀꯤ ꯐꯦꯕꯔ ꯇꯧꯔꯤꯁꯦ ꯑꯩꯈꯣꯏꯒꯤ ꯃꯥ ꯃꯁꯥꯅ ꯏꯕ ꯄꯣꯠꯇꯣ ꯃꯁꯥꯅ ꯔꯤꯚ꯭ꯌꯨ ꯇꯧꯔ ꯆꯦꯛ ꯇꯧꯋꯦ ꯍꯥꯏꯕ ꯀꯟꯁꯦꯞꯁꯟꯗꯨꯒ ꯗ ꯈꯛꯇꯅꯦꯕ ꯕꯦꯁ ꯇꯧꯔ ꯆꯠꯂꯤꯗꯣ ꯑꯩꯅ ꯌꯥꯅꯤꯡꯗ꯭ꯔꯤꯁꯤꯅ ꯑꯃꯨꯛ ꯗꯥꯏꯔꯦꯛ ꯌꯥꯅꯤꯡꯗꯕ ꯑꯇꯣꯞꯄ ꯐꯖꯕ ꯃꯌꯥꯝ ꯂꯩ ꯇꯥꯔꯁꯨ ꯇꯝꯁꯀꯤꯒꯤ ꯑꯥꯏꯗꯤꯌꯣꯂꯣꯖꯤꯁꯦ ꯃꯥ ꯃꯁꯥꯅ ꯃꯦꯁꯤꯟ ꯂꯔꯅꯤꯡꯗꯒꯤ ꯂꯥꯛꯄ ꯄꯅꯤꯅꯥ ꯀꯣ ꯑꯩꯅ ꯍꯥꯏ ꯍꯥꯏꯅꯤꯡꯉꯤꯁꯦ ꯃꯥꯒꯤꯗꯤ ꯏꯟꯄꯨꯠ ꯄ꯭ꯔꯣꯁꯦꯁꯤꯡ ꯑꯥꯎꯠ ꯄꯨꯨꯠꯀꯤꯗ ꯕꯦꯁ ꯇꯧꯔꯒꯅꯦꯕ ꯃꯥꯅ ꯕꯤꯍꯦꯕꯤꯌꯔ ꯔꯤꯖꯦꯛ ꯇꯧꯋꯤꯗꯣ ꯈꯪꯕ꯭ꯔꯥ ꯑꯗꯨ ꯇꯥꯗꯤ ꯃꯥꯅ ꯄꯨꯊꯣꯔꯛꯄ ꯑꯥꯏꯗꯤꯌꯣꯂꯣꯖꯤꯗꯣ ꯃꯥꯒꯤ ꯍꯥꯟꯅꯒꯤ ꯃꯦꯁꯤꯟ ꯂꯔꯅꯤꯡꯗꯒꯤ ꯂꯧꯊꯣꯔꯛꯑꯒ ꯏꯁꯝ ꯁꯝꯕ ꯄꯣꯠꯇꯣ ꯈ꯭ꯋꯥꯏꯗꯒꯤ ꯁꯤꯝ ꯑꯣꯏꯕ ꯋꯥꯈꯟꯗꯨꯅ ꯃꯥꯅ ꯕꯤꯍꯦꯕꯤꯌꯔꯗ ꯑꯦꯄ꯭ꯂꯥꯏ ꯇꯧꯔꯀꯥꯟꯗꯨꯗ ꯃꯥꯅ ꯑꯃꯗꯨ ꯔꯤꯖꯦꯛ ꯆꯠꯈꯤꯕ ꯅꯠꯇ꯭ꯔꯥ
ꯍꯣꯏ ꯃꯥꯅꯤ
ꯑꯥꯥ ꯍꯣꯏ ꯑꯗꯨꯗ ꯐꯖꯕ ꯌꯥꯝ ꯄꯣꯄꯨꯂꯔ ꯆꯠꯈꯤꯕꯩ ꯋꯥꯅꯦꯕ꯫ ꯑꯗ ꯃꯥꯗꯣ ꯔꯤꯕ꯭ꯌꯨ꯫ ꯇꯧꯋꯦ ꯍꯥꯏꯕꯩ ꯃꯉꯣꯟꯗ ꯑꯗꯨꯝ ꯕꯦꯁ ꯇꯧꯔ ꯃꯥꯅ ꯈ꯭ꯋꯥꯏꯗꯒꯤ ꯀꯩ ꯍꯥꯏꯅꯣ ꯑꯥꯏꯗꯦꯜ ꯑꯣꯏꯕ꯫ ꯂꯣꯏ ꯇꯥꯏꯞꯇ ꯑꯗꯨꯝ ꯇꯧꯋꯦꯕ ꯑꯗ ꯗꯦꯅꯤꯜ ꯑꯦꯚꯔꯦꯠꯀꯤꯁꯨ꯫ ꯃꯥꯒꯤꯌꯨꯅ ꯑꯃꯨꯛ ꯀꯩꯅꯣ ꯁꯕ꯫ ꯁꯕꯖꯦꯛꯇꯤꯚ ꯑꯣꯄꯤꯅꯤꯌꯟ ꯈꯔꯕꯨꯗꯤ ꯌꯥꯎꯋꯦ ꯃꯥꯁꯨ ꯏꯃꯣꯁꯅꯦꯜ ꯑꯣꯏꯕ ꯀꯥꯟꯗꯕꯨꯗꯤ ꯔꯤꯁ꯭ꯔꯆ ꯕꯨꯗꯤ ꯇꯧꯕꯖꯥꯠꯅꯦꯕ ꯍꯧꯖꯤꯛ꯫ ꯀꯤꯜ ꯂꯦꯡꯒ꯭ꯋꯦꯖ ꯀꯦꯝꯄꯁꯁꯦ ꯑꯩꯅ꯫ ꯄꯥꯕꯗꯀꯣ꯫ ꯆꯞ ꯆꯥꯅꯗꯤ ꯈꯪꯗꯦꯀꯣ ꯁꯨꯝ ꯊꯦꯡꯅꯕꯗꯅꯤꯀꯣ ꯑꯗ ꯑꯩꯅ꯫ ꯩ ꯁꯤ ꯄꯦꯔꯥꯁꯦ ꯂꯧꯈꯠ꯫ ꯄꯥ ꯑꯗꯨꯒ ꯃꯥꯏ ꯂꯦꯡꯒ꯭ꯋꯦꯖ꯫ ꯁꯤꯗ ꯑꯩꯅ ꯋꯔꯛ ꯇꯧꯅꯤꯡꯉꯤꯁꯦ ꯀꯩꯗꯧꯒꯦ ꯍꯥꯏ ꯀꯥꯟꯗ ꯃꯥꯅ ꯀ꯭ꯂꯦꯝ ꯇꯧꯔꯤꯁꯦ ꯀꯩꯗꯧꯒꯦ ꯍꯥꯏꯔ ꯀꯥꯟꯗ ꯂꯦꯡꯒ꯭ꯋꯦꯖꯇꯨ ꯔꯤꯀꯔꯁꯟ ꯂꯩ ꯍꯥꯏꯅ ꯌꯨꯅꯤꯕꯔꯁꯦꯜꯅꯦꯅ ꯀ꯭ꯂꯦꯝ ꯇꯧꯔꯤ ꯄꯣꯠꯇꯣ ꯄꯤ ꯅꯍꯥꯟꯗ ꯂꯦꯡꯒ꯭ꯋꯦꯖꯁꯤꯗ ꯌꯥꯎꯗꯦ꯫ ꯑꯗꯨꯅ ꯃꯥꯗꯣ ꯔꯤꯀꯔꯁꯟ ꯌꯥꯎꯗꯦ ꯑꯥ꯫ ꯕ꯭ꯂꯦꯛ ꯑꯣꯏꯁꯤꯅꯦꯕ꯫ ꯀꯣ ꯄꯤꯄꯔꯁꯟꯒꯤ ꯄ꯭ꯔꯣꯄꯔꯇꯤꯗꯣ ꯑꯗꯨꯗ ꯁꯔꯗ ꯑꯩꯅ꯫ ꯑꯗꯨ ꯍꯥꯏꯕ ꯀꯥꯟꯗꯨꯗ ꯁꯔꯅ ꯍꯥꯏꯐꯦꯠ ꯏꯔꯛꯑꯣ ꯌꯦꯡꯁꯤꯅꯦ ꯍꯥꯏꯔ ꯀꯥꯟꯗ ꯗꯦꯠꯂꯥꯏꯟ ꯊꯥꯖꯤꯟꯕ ꯀꯥꯟꯗ ꯍꯦꯛꯇ ꯀ꯭ꯔꯤꯇꯤꯁꯤꯖꯝꯗꯣ ꯑꯗꯨꯝ ꯂꯥꯜꯂꯕꯅꯤꯅ ꯂꯥꯟꯕꯩ ꯄꯤꯔꯛꯄꯅꯤꯗ꯫ ꯀꯩꯝ ꯀꯥꯏꯗꯦꯕ ꯑꯗ ꯅꯦꯛꯁ ꯇꯥꯏꯝ꯫ ꯑꯃꯨꯛ ꯀꯁꯨ ꯋꯥꯛ ꯇꯧꯕ ꯀꯥꯟꯗ ꯎꯝ ꯁꯤꯒꯤ ꯄꯣꯠꯇꯣ ꯋꯥꯛ ꯇꯧꯒꯅꯣ ꯁꯤꯒꯤꯗꯣ ꯇꯁꯦꯡꯅ ꯍꯥꯏꯇꯥꯥꯔꯦ ꯏ꯭ꯁꯀ꯭ꯔꯤꯞꯀꯤꯗꯤ ꯃꯆꯥꯅꯤꯅ ꯑꯩꯅ ꯄꯥꯝꯃꯤꯁꯦ ꯗꯥꯏꯔꯦꯛ ꯁꯤꯟꯇꯤꯛꯁꯀꯤꯗ ꯁꯨꯃꯥꯏꯅ ꯑꯈꯣꯏ ꯂꯣꯟꯗ ꯑꯣꯏꯔꯁꯨ ꯑꯇꯣꯞꯄ ꯂꯣꯟꯗ ꯑꯣꯏꯔꯁꯨ ꯁꯤꯎꯝ ꯁꯤꯎꯝꯕꯒꯤ ꯊꯤꯌꯔꯤ ꯇꯣꯄꯤꯛ ꯇꯣꯄꯤꯛ ꯃꯆꯥꯗ ꯕꯦꯁ ꯇꯧꯔꯒ ꯑꯣꯏꯅ ꯇꯧꯕꯅ ꯐꯩ ꯗꯣ ꯁꯥꯔꯅꯗꯤ ꯗꯥꯏꯔꯦꯛ ꯑꯗꯨꯃ ꯍꯥꯏꯕꯤꯗꯕ ꯃꯥꯗꯤ ꯏꯟꯗꯥꯏꯔꯦꯛ ꯇꯤꯆꯤꯡꯅꯤꯗꯅ꯫ ꯑꯉꯥꯡꯒꯤ ꯃꯁꯥ ꯃꯊꯟꯇ ꯔꯤꯌꯦꯂꯥꯏꯁ ꯇꯧꯅꯕ ꯑꯗꯨꯝ ꯇꯧꯋꯤꯅ ꯃꯥꯗꯦ ꯑꯇꯩꯒ ꯃꯥꯟꯗꯦꯅ ꯑꯗꯩꯗ ꯑꯗꯨ ꯍꯥꯏꯔꯛ ꯐꯠꯇꯕꯒꯤ ꯑꯩꯗꯤ ꯑꯗꯨꯝ ꯋꯥꯔꯛ ꯇꯧ ꯂꯩꯔꯦ ꯃꯇꯝ ꯊꯥꯗꯔꯦꯗꯅ ꯁ꯭ꯂꯥꯏꯠꯀ ꯁꯦꯝꯃꯒ ꯐꯖꯕ ꯐꯖꯗꯕ ꯊꯤꯕꯗꯨꯗꯤ ꯈꯪꯗ꯭ꯔꯦ ꯄꯦꯄꯔꯗꯨ ꯀꯩꯁꯨ ꯊꯥꯖꯜꯂꯣꯏꯗꯝꯅꯤꯅ꯫ ꯖꯦꯅꯔꯦꯜꯂꯤ ꯃꯌꯥꯝꯗ ꯑꯦꯋꯦꯔ- ꯑꯣꯏꯅꯕꯒꯤ ꯄꯣꯠꯇꯨꯅꯦꯕ ꯑꯩꯅ ꯈꯜꯂꯤꯁꯤꯅ ꯑꯗ ꯑꯥ ꯀꯩ ꯍꯥꯏꯅꯤ ꯑꯗꯨꯃꯥꯏ ꯇꯧꯔꯦ ꯑꯗꯨꯒꯅꯦ ꯅꯣꯡꯃ ꯆꯠꯂꯀꯥꯟꯗꯅꯦ ꯔꯤꯄꯣꯖꯤꯇꯔꯤꯖꯦ ꯒꯤꯠꯍꯞꯑꯅ ꯑꯃ ꯂꯩꯕꯗꯣ ꯑꯗꯨꯗꯒꯤꯅꯦꯕ ꯑꯩꯅ ꯀꯩꯟ ꯇꯩꯁꯦ ꯃꯥꯅ ꯂꯣꯏ ꯊꯥꯒꯠꯂꯒ ꯊꯝꯕꯅꯦꯕ ꯑꯗꯒꯤ ꯇꯥꯋꯜ ꯇꯧꯔꯒ ꯑꯩꯅ ꯋꯥꯔꯛ ꯇꯧꯒꯦ ꯇꯧꯕꯅꯦꯕ꯫ ꯑꯗ ꯄꯣꯏꯝꯁ ꯀꯨꯝ ꯕꯥ ꯋꯥꯔꯤ ꯅꯔꯦꯁꯟꯒꯨꯝꯕ ꯃꯌꯥꯝ ꯌꯥꯎꯋꯦꯕꯀꯣ꫰ ꯑꯗꯨꯇꯧꯒꯦ ꯇꯧꯕ ꯑꯗꯨꯗ ꯁꯔꯅ ꯀꯩ ꯍꯥꯏꯔꯛꯀꯦꯗ ꯅꯪꯒꯤ ꯗꯇꯥꯗꯣ ꯅꯪꯅ ꯂꯦꯡꯒ꯭ꯋꯦꯁꯇꯣ ꯈꯪꯕ ꯅꯠꯇꯝꯅ ꯅꯪꯅ ꯔꯤꯁꯔꯁ ꯇꯧꯕ ꯌꯥꯔꯣꯏ ꯑꯗꯨꯏ ꯃꯇꯥꯡꯗ ꯅꯪꯅ ꯀ꯭ꯂꯦꯝ ꯇꯧꯕ ꯌꯥꯔꯣꯏ ꯁꯤꯅꯦꯕ꯫ ꯑꯗꯣ ꯑꯩꯅ ꯍꯥꯏ ꯕꯦ ꯕꯦꯛ ꯇꯨ ꯁꯀ꯭ꯋꯥꯔ ꯋꯥꯟ ꯑꯗꯨ ꯁꯦꯀꯦꯟ ꯇꯥꯏꯝ ꯊꯥꯔꯠ ꯇꯥꯏꯝꯗ ꯑꯩꯅ ꯑꯦꯄ꯭ꯔꯣꯁ ꯇꯧꯕꯩ ꯃꯍꯨꯠꯇ ꯐ꯭ꯔꯁ ꯊꯤꯡꯗ ꯃꯥꯗꯣ ꯍꯥꯏꯔꯝꯃꯗꯤ ꯑꯩ ꯋ꯭ꯔꯛ ꯇꯧꯒꯤꯗ꯭ꯔꯥ
ꯃꯥꯅꯦ꯫
ꯍꯥ ꯑꯗꯒꯤꯗꯤ ꯑꯩꯗꯤ ꯑꯗꯨꯝ ꯇꯦꯟꯁꯟꯖꯦ ꯑꯗꯨꯝꯇꯪꯗꯤ ꯀꯥꯒ꯭ꯔꯦꯕ꯫ ꯃꯥ ꯈꯪꯉꯤꯅꯦ ꯑꯦꯗꯚꯥꯟꯁ ꯄꯦ ꯄꯔ ꯑꯅꯤ ꯂꯧꯕꯖꯦ ꯑꯈꯣꯏ ꯕꯦꯁꯇ ꯑꯍꯨꯝ ꯈꯛꯇꯅꯦꯕ ꯑꯗꯩꯗ ꯏꯃꯅꯕꯤ ꯑꯃꯗꯤ ꯑꯩꯉꯣꯟꯗꯒꯤ ꯗꯤꯄꯦꯟ ꯀꯣ ꯗꯤꯄꯦꯟ ꯑꯗꯨꯝ ꯇꯧꯔ ꯂꯩꯕꯅꯦ ꯃꯥꯗꯤ ꯃꯁꯥꯒꯤ ꯊꯤꯑꯣꯔꯤꯁꯤ ꯑꯗꯣ ꯍꯟꯅ ꯂꯥꯁ ꯁꯦꯃꯤꯁꯇꯔꯗꯨꯗ ꯑꯩꯅ ꯈꯔ ꯃꯥꯁꯦ ꯕꯅꯤꯐꯤꯠ ꯁꯨꯝ ꯐ꯭ꯔꯦꯟꯁ ꯐꯣꯔ ꯕꯦꯅꯤꯐꯤꯠ ꯐ꯭ꯔꯦꯟꯁ ꯋꯤꯠ ꯕꯅꯤꯐꯤꯠ ꯍꯥꯏꯕ ꯑꯗꯨ ꯇꯧꯕꯗꯣ ꯑꯗꯨꯗ ꯁꯨꯝ ꯃꯥꯟ ꯑꯩ ꯂꯥꯁ꯭ꯇ ꯁꯦꯃꯤꯁꯇꯔꯗ ꯑꯩꯁꯨ ꯆꯤꯟꯕꯅꯤꯥꯅ ꯃꯇꯦꯡ ꯀꯩꯝ ꯄꯥꯡꯈꯤꯗꯦꯕ ꯃꯉꯣꯟꯗꯩꯁꯨ ꯑꯩꯅ ꯃꯇꯦꯡ ꯂꯧꯕꯁꯤ ꯗꯤ ꯇꯧꯕꯗꯨꯕꯨꯗꯤ ꯑꯍꯥꯟꯕ ꯁ꯭ꯇꯥꯔꯠ ꯍꯧꯀꯥꯟꯗ ꯑꯗꯩꯗ ꯃꯤ ꯀꯔꯦꯝ ꯀꯊꯥꯏꯅꯕ ꯁꯨꯝ ꯈꯔ ꯌꯥꯎꯔꯦ ꯑꯈꯣꯏ ꯀꯃꯥꯏ ꯃꯇꯦꯡ ꯄꯥꯡꯅꯤꯡꯅꯤ
ꯍꯣꯏ ꯍꯣꯏ ꯃꯥꯅꯦ ꯃꯥꯅꯦ꯫
ꯑꯗꯩꯗꯤ ꯑꯩꯅ ꯃꯥ ꯀꯛ ꯊꯠꯈ꯭ꯔꯦ ꯑꯗꯨꯒ ꯀꯛꯊꯠꯈꯤꯕꯁꯤꯗ ꯄꯨꯟꯕꯨꯗꯤ ꯄꯨꯜꯂꯒꯁꯨ ꯀꯩ ꯍꯥꯏꯅꯤ ꯑꯗꯨꯃꯥꯏꯅ ꯇꯧꯅꯔꯒ ꯂꯩ ꯑꯗꯨꯒꯤ ꯁꯨꯝ ꯐ꯭ꯔꯦꯟꯁꯤꯞꯀꯤ ꯃꯇꯥꯡꯗ ꯈꯤꯇꯪ ꯏꯁꯨ ꯂꯩꯅꯩꯉꯥꯏꯗ ꯃꯥꯅ ꯐꯦꯚꯔ ꯍꯧꯖꯤꯛꯀꯤ ꯁꯥꯇ꯭ꯔꯁꯦ ꯃꯥꯅ ꯍꯥꯟꯅ ꯍꯦꯛ ꯂꯥꯛꯄꯗꯒꯤ ꯐꯦꯚꯔ ꯇꯧꯕ ꯁꯥꯇ꯭ꯔꯅꯦꯕ
ꯑꯗꯨ ꯌꯥꯝ ꯇꯧꯕꯅꯦ ꯑꯗꯨꯗꯣ ꯍꯥꯏꯗꯤꯅꯦ ꯃꯇꯝꯗꯨꯗꯁꯨꯅꯦꯀꯣ ꯑꯥ
ꯎꯝ
ꯑꯩꯉꯣꯟꯗꯁꯨ ꯇꯧꯋꯦꯕ ꯑꯗꯣ ꯑꯩꯉꯣꯟꯗ ꯇꯧꯕꯗꯣ ꯑꯩ ꯏꯃꯥꯟꯅꯕꯤ ꯑꯇꯩꯅ ꯍꯥꯏꯔꯛꯄꯗꯣ ꯑꯩ ꯅꯨꯡꯉꯥꯏꯇꯦꯕ ꯈꯪꯕ꯭ꯔꯥ ꯍꯥꯏꯕꯗꯤ ꯎꯝ ꯁꯨꯝ ꯃꯣꯏꯅꯕꯨꯗꯤ ꯂꯛꯅꯕꯒꯤ ꯍꯥꯏꯅꯦꯕꯀꯣ ꯍꯥꯏꯗꯤ ꯑꯩꯅ ꯇꯧꯔꯗꯤ ꯌꯥꯔꯅꯤ ꯈꯣꯠꯂꯅꯤ ꯀꯥꯏꯅꯒ ꯍꯥꯏꯕꯗꯣ ꯑꯗꯣ ꯋꯥꯈꯜꯗꯨ ꯗ ꯃꯥꯅ ꯑꯗꯨꯃꯥꯏꯅ ꯍꯥꯏꯗꯤ ꯐꯦꯚꯔ ꯇꯧꯕꯒꯤꯅꯦꯅ ꯈꯜꯂꯒ ꯀꯣ ꯀꯩꯅꯣ ꯇꯧꯕꯗꯣ ꯍꯥꯏꯗꯤ ꯑꯩꯅ ꯅꯨꯡꯉꯥꯏꯖꯗꯕꯗꯣ ꯑꯗꯨꯝ ꯁꯥꯇ꯭ꯔꯩ ꯁꯥꯇ꯭ꯔꯥ ꯑꯝꯍꯥꯅꯤ ꯄꯨꯂꯞ ꯑꯗꯨꯝ ꯌꯦꯡꯍꯟꯅꯤꯡꯕꯗꯣ ꯈꯪꯕ꯭ꯔꯥ ꯑꯗ ꯑꯩꯅ ꯑꯩꯁꯨ ꯅꯨꯡꯉꯥꯏꯈꯤꯗꯦꯕ ꯃꯇꯝꯗꯨꯗ ꯃꯥ ꯑꯩꯉꯣꯟꯗ ꯐꯦꯕꯔ ꯇꯧꯈꯤꯕꯒ ꯑꯣꯏꯇꯥꯔꯒꯁꯨ ꯑꯗꯨꯗꯨꯒ ꯀꯩꯅꯣ ꯑꯍꯥꯟꯕꯗ ꯇꯧꯋꯦꯕ ꯀꯣ ꯑꯩ ꯀꯣ ꯍꯥꯏꯗꯤ ꯑꯍꯥꯟꯕ ꯀꯩ ꯐ꯭ꯔꯁ ꯁꯦꯃꯤꯁꯇꯔ ꯀꯩꯀꯥꯗꯒꯤ ꯌꯥ ꯌꯥꯝꯕꯨꯗꯤ ꯍꯝ ꯇꯧꯋꯦ ꯑꯗꯣ ꯑꯩꯉꯣꯟꯗ ꯇꯧꯔꯁꯨ ꯑꯩꯅ ꯅꯨꯡꯉꯥꯏꯈꯤꯗꯦ ꯍꯥꯏꯕ ꯑꯗꯣ ꯏꯃꯥꯟꯅꯕꯤꯁꯤꯡꯅꯁꯨ ꯅꯨꯡꯉꯥꯏꯇꯦ ꯍꯥꯏꯕ ꯈꯪꯕ꯭ꯔꯥ ꯑꯗꯨꯗꯣ
ꯑꯗꯣ ꯃꯤꯅꯁꯨ ꯈꯪꯉꯦꯕ ꯑꯩꯈꯣꯏꯁꯨ ꯑꯩꯈꯣꯏ ꯗꯤꯄꯥ꯭ꯔꯠꯃꯦꯟꯇꯅꯦ ꯑꯗꯨ ꯃꯤꯅ ꯈꯪꯉꯦꯕ ꯑꯩꯅꯕꯨꯗꯤ ꯀꯣꯟꯅ ꯑꯩꯒꯤ ꯀ꯭ꯂꯥꯁ ꯔꯤꯄ꯭ꯔꯖꯦꯟꯇꯦꯇꯤꯞꯇ ꯋꯥꯔꯤ ꯁꯥꯟꯅꯕ ꯀꯥꯟꯗ ꯃꯣꯏꯅꯁꯨ ꯃꯣꯏꯅꯗꯤ ꯍꯥꯏꯕ ꯉꯝꯗꯕꯒꯤ ꯁꯨꯝ ꯍꯥꯏꯗ꯭ꯕ ꯖꯥꯠꯅꯤ ꯑꯩꯅ ꯍꯥꯏꯔꯞ ꯗ ꯃꯣꯏꯁꯨ ꯋꯥꯔꯤꯁꯦ ꯁꯨꯝ ꯁꯥꯟꯅꯔꯦꯅ ꯑꯗ ꯑ ꯐꯦꯕ꯭ꯔ ꯇꯧꯕ ꯍꯥꯏꯁꯦ ꯗꯩ ꯃꯌꯥꯝꯗꯩꯩ ꯀ꯭ꯂꯥꯁ ꯅꯨꯡꯇꯤꯒꯤ ꯆꯥꯡ ꯅꯥꯏꯅ ꯂꯥꯛꯄ ꯂꯥꯏꯔꯤꯛ ꯄꯥꯕ ꯃꯤꯗꯣ ꯑꯗꯨꯝ ꯐꯦꯕ꯭ꯔꯕꯨꯨꯗꯤ ꯈꯔ ꯇꯧꯐꯝ ꯊꯣꯛꯑꯦ ꯑꯗꯣ ꯑꯩꯈꯣꯏꯒꯤ ꯀꯩ ꯍꯥꯏꯅꯤ ꯃꯥꯅ ꯌꯥꯝ ꯐꯅ ꯂꯩꯔꯒ ꯌꯥꯝ ꯃ ꯃꯁꯥꯅ ꯄꯣꯂꯥꯏꯠ ꯌꯥꯝ ꯑꯣꯏꯖ꯭ꯕꯅꯤꯅ ꯃꯥꯅ ꯋꯥ ꯗꯣꯡ ꯗꯣꯡ ꯉꯥꯡꯒꯟꯕꯅꯤꯅ ꯀꯣꯏ ꯀꯤꯒꯟꯗꯝꯅ ꯑꯇꯩꯒꯩꯗ ꯃꯃꯤꯡꯒ ꯍꯪꯉꯛꯇꯕꯗ ꯃꯤꯅꯗꯤ ꯈꯤꯇꯪ ꯀꯩꯅꯣ ꯐꯥꯎꯗꯣ ꯃꯣꯏꯁꯦ ꯑꯥ ꯗꯤꯁ ꯔꯤꯀꯥꯔꯠ ꯇꯧꯕꯤꯕꯩ ꯇꯥꯏꯞꯇ ꯕꯤꯗꯤꯀꯦꯜ ꯇꯧꯕ ꯍꯥꯏ ꯅꯠꯇ꯭ꯔꯥ ꯑꯗꯨꯃꯥꯏ ꯈꯟꯕꯩ ꯇꯥꯏꯞꯇ ꯇꯧꯋꯦꯗꯅ ꯑꯗ ꯑꯩꯅ ꯅꯪꯒꯤꯁ ꯄꯦꯄ꯭ꯔꯗꯣ ꯀꯩꯟ ꯇꯧꯀꯥꯟꯗ ꯁꯦꯟꯇꯤꯛꯁꯀꯨꯝꯕꯒꯤ ꯀꯩꯅꯣꯒꯨꯝꯕꯒꯤ ꯂꯧꯕ ꯀꯥꯟꯗꯨꯗ ꯀꯃꯥꯏꯅ ꯇꯧꯕ ꯏꯁꯨ ꯈꯤꯇꯪ ꯂꯩꯕꯒ ꯌꯥꯎ ꯖꯥꯠꯂꯥꯅ ꯑꯩꯅ ꯈꯜꯂꯦꯕ꯫ ꯈꯝꯕ꯭ꯔ ꯑꯗꯒꯤ ꯁꯥ ꯀꯩꯅꯣꯁꯨ ꯃꯝ ꯃꯦꯗꯥꯝꯁꯨ ꯈꯤꯇꯪ ꯕꯌꯥꯁ ꯑꯣꯏꯌꯦꯅ ꯃꯌꯥꯝꯅ ꯑꯗꯨꯝ ꯍꯥꯏꯅ